ꯇꯥꯔꯕꯣ ꯑꯣ ꯆꯥꯛ ꯆꯥꯔꯕꯣ ꯀꯃꯥꯏ ꯇꯧꯔꯒꯦ
ꯆꯥꯛꯁꯦ ꯑꯉꯥꯡ ꯑꯅꯤ ꯆꯥꯒꯔꯦ ꯍꯧꯒꯤꯗꯉꯥꯏꯔꯤ ꯑꯩ ꯉꯥꯏꯍꯥꯛ ꯂꯩꯔ ꯆꯥꯒꯦꯅ ꯑ ꯃꯣꯏ ꯊꯕꯛ ꯁꯣ ꯃꯌꯥꯝꯒꯤ ꯂꯣꯏꯒꯤꯗꯉꯥꯏꯔꯤꯌꯦ ꯆꯥꯛꯄꯨꯗꯤ ꯂꯣꯏ ꯂꯣꯏꯔꯦ
ꯑꯣ ꯊꯕꯛ ꯁꯨꯕꯩꯗꯤ ꯀꯩ ꯀꯩ ꯄꯤꯖꯈ꯭ꯔꯦ ꯉꯁꯤꯒꯤ
ꯃꯣꯏꯒꯤ ꯁꯤꯡꯍꯥ ꯂꯩꯔ ꯄꯤꯖꯒꯔꯦ ꯈ꯭ꯋꯥꯏ ꯂꯣꯏꯔꯛꯄꯗꯤꯅ ꯑꯗꯥ ꯃꯌꯥꯏ ꯃ ꯃꯔꯛꯇ ꯑꯃꯨꯛ ꯅꯨꯃꯤꯠ ꯇꯥꯔꯝꯗꯥꯏꯒꯤ ꯅꯨꯃꯤꯠ ꯇꯥꯔꯛꯄ ꯍꯧꯔꯝꯗꯥꯏ ꯑꯗꯨꯋꯥꯏꯗ ꯑꯃꯨꯛ ꯁꯟꯗ꯭ꯋꯥ ꯑꯣꯏꯔꯝꯗꯨꯗ ꯑꯃꯨꯛ ꯃꯦꯒꯤ ꯑꯃꯨꯛ ꯍꯧꯔ ꯄꯤꯖꯒꯔꯦ ꯆꯥꯒ
ꯃꯣꯏꯃꯤ ꯀꯌꯥ ꯂꯥꯛꯏꯅꯣ
ꯃꯣꯏ ꯃꯔꯤ ꯑꯃꯥ ꯌꯣ ꯀꯩꯅꯣꯒꯤ ꯌꯣꯠꯀꯩꯀꯥꯁꯨꯕꯒꯤ ꯑꯗꯩ ꯃꯈꯣꯡ ꯇꯧꯕꯒꯤꯅ ꯃꯨꯁꯂꯤꯝ ꯑꯃꯒ
ꯎꯝ ꯅꯨꯡꯗꯥꯡꯒꯤ ꯆꯥꯛ ꯊꯣꯡꯉꯕꯣ ꯀꯃꯥꯏꯟ ꯇꯧꯔꯒꯦ
ꯊꯣꯡꯉꯦ ꯂꯣꯏꯔꯦ ꯁꯧꯒ꯭ꯔꯤ ꯑꯃ ꯊꯣꯡꯉꯦ ꯑꯩꯅ ꯄꯥꯛꯅ ꯌꯥꯝ ꯆꯥꯅꯤꯡꯉꯦꯅ ꯄꯥꯛꯅꯕ ꯑꯃ ꯅꯝꯃꯦ ꯑꯗꯒꯤ ꯏꯕꯨꯡꯉꯣ ꯒ ꯕꯦꯝꯃꯒꯤꯅ ꯌꯦꯟ ꯀꯦꯖꯤ ꯃꯈꯥ ꯉꯧꯈ꯭ꯔꯦ ꯃꯣꯏ ꯑꯅꯤ ꯆꯥꯛ ꯆꯥꯔꯤ ꯌꯥꯝ ꯀꯟꯅ ꯍꯥꯥ
ꯉꯁꯤ ꯊꯥꯎ ꯌꯥꯎꯔ ꯆꯥꯔꯕꯕꯥ
ꯍꯣꯏ ꯉꯁꯤꯗꯤ ꯊꯥꯎ ꯌꯥꯎꯔꯒ ꯆꯥꯔꯒꯦꯅ ꯆꯥꯔꯦ
ꯐꯔꯦ ꯐꯔꯦ
ꯎꯝ
ꯍꯣꯏꯁꯨ ꯆꯠ
ꯅꯣꯡ ꯃꯔꯤꯛ ꯃꯔꯤꯛ ꯍꯤꯛꯂꯛꯏ ꯆꯥꯛ ꯆꯥ ꯇꯣꯛꯑꯕ ꯅꯣꯏꯗꯤ
ꯀꯨꯏꯔꯦ ꯇꯣꯛꯄ
ꯑꯁ ꯅꯣꯏ ꯆꯥꯛꯁꯤ ꯉꯜꯂꯤꯍꯦ ꯀꯩ ꯃꯊꯦꯜ ꯆꯥꯔꯕ ꯑꯗꯨꯗꯤ
ꯆꯝꯐꯨꯠ ꯍꯋꯥꯏꯗꯣ ꯀꯥꯡꯁꯣꯏ ꯑꯃ ꯊꯣꯡꯉ ꯆꯝꯐꯨꯠ ꯍꯋꯥꯏꯃꯛꯇꯤ ꯅꯠꯇꯦ ꯑꯃ ꯄꯣꯡꯍꯋꯥꯏ ꯊꯣꯛꯗꯣꯛꯏ ꯃꯆꯨ ꯑꯃ ꯊꯣꯛꯄꯤꯗꯣ ꯑꯉꯥꯡꯕ ꯑꯣꯏꯕꯗꯣ ꯑꯗꯨ ꯇꯣ ꯀꯥꯡꯁꯣꯏ ꯆꯥꯔꯦ ꯑꯗꯩꯗꯤ ꯉꯥ ꯉꯧꯕ ꯇꯧꯔ ꯆꯥꯔꯦ
ꯉꯥꯗꯤ ꯃꯔꯥꯡ ꯀꯥꯏꯌꯦ ꯅꯣꯏꯗꯤ
ꯅꯠꯇꯦ ꯉꯥ ꯃꯔꯥꯡ ꯀꯥꯏꯔꯦ ꯍꯥꯏꯗꯤ ꯉꯥ ꯍꯥꯏꯗꯤ ꯉꯥ ꯆꯦꯛ ꯎꯀꯥꯕꯤ ꯈꯔ ꯌꯣꯜꯂꯦꯕ ꯅꯨꯡꯇꯤꯒꯤ
ꯍꯣꯏꯅꯦ ꯑꯗꯨꯕꯨꯕ ꯑꯗꯨꯛ ꯍꯧꯖꯤꯛ ꯅꯣꯡꯖꯨ ꯄꯟꯊꯥ ꯂꯛ ꯑꯒꯗꯤ ꯑꯃꯨꯛ ꯉꯥ ꯑꯃꯨꯛ ꯍꯦꯟꯅꯁꯨ ꯃꯔꯥꯡ ꯀꯥꯏꯔꯛꯑꯅꯤꯗꯅ
ꯎꯝ ꯅ ꯑꯩꯈꯣꯏꯕꯥꯅ ꯐꯥꯔꯛꯄꯒꯤ ꯅ ꯑꯩꯈꯣꯏ ꯕꯥ ꯐꯥꯔꯛꯄꯒꯤ ꯃꯌꯥꯝ ꯂꯩ ꯑꯗꯨ ꯌꯥꯏ ꯊꯝꯃꯤ
ꯌꯥꯏꯊꯣꯛꯑꯣ ꯌꯥꯝꯃꯗꯤ ꯑꯗꯨꯅ ꯐꯩꯌꯦ ꯊꯥꯎ ꯉꯧꯔ ꯊꯝꯕꯗꯣ ꯀꯨꯏꯅ ꯂꯩꯔꯒ ꯆꯥꯕ ꯌꯥꯗꯦꯕ ꯃꯥ ꯍꯧ ꯌꯥꯎꯗꯦ ꯌꯥꯏ ꯍꯥꯏꯕꯗꯨꯅ ꯐꯩꯗꯅ
ꯑꯗꯨꯒꯤꯅꯤ ꯌꯥꯏꯊꯣꯛ ꯊꯝꯃꯤꯅꯣ ꯀꯨꯏꯅ ꯆꯥꯕ ꯌꯥꯅꯕ ꯉꯁꯤꯗꯤ ꯈꯔ ꯁꯥꯕ ꯐꯩ ꯌꯥꯝ ꯁꯥꯕ ꯑꯣꯏꯗꯦ
ꯎꯝ ꯍꯥꯏꯖꯤꯃꯨꯛ ꯍꯨꯃꯥꯡ ꯑꯃꯨꯛ ꯉꯥꯏꯍꯥꯛ ꯂꯧꯊꯣꯛꯑꯦ ꯍꯨꯃꯥꯡ ꯂꯧꯊꯣꯛꯄꯒꯤ ꯄꯨꯂꯞ ꯂꯨꯞꯄꯤ ꯏꯁꯥꯁꯤ ꯉꯁꯥꯏ ꯐꯨꯔꯤꯠꯇꯨ ꯍꯨꯃꯥꯡꯁꯤ ꯍꯨꯃꯥꯡ ꯂꯧꯊꯣꯛꯇ꯭ꯔꯗꯤ ꯏꯁꯥꯁꯦ ꯌꯥꯡꯗꯦ ꯅꯨꯡꯉꯥꯏꯇꯦꯕ ꯍꯛꯆꯥꯡꯁꯦ ꯂꯨꯝꯖꯟ ꯂꯕꯣꯏꯗ ꯅꯤꯡꯉꯦꯕ ꯅꯣꯡꯃꯩ ꯂꯧꯊꯣꯛꯍꯧꯗꯕꯗ
ꯃꯃꯥꯡ ꯀꯥꯗ ꯆꯣꯡꯉꯨꯏꯔꯣ ꯃꯃꯥꯡꯗ
ꯅꯠꯇꯦ ꯎꯝ ꯑꯩꯈꯣꯏꯒꯤ ꯑꯩꯈꯣꯏꯒꯤ ꯑꯣꯏꯅ ꯂꯩꯔꯝꯕ ꯀꯥꯗꯣ ꯑꯗꯨꯗ ꯆꯣꯡꯉꯦ ꯑꯗꯨꯗꯨꯅ ꯈꯔ ꯆꯣꯡꯐꯝ ꯗꯣ ꯆꯥꯏꯌꯦ ꯅꯥꯇꯩꯩ ꯆꯥꯕꯗꯣ
ꯑꯗꯨꯣꯏ ꯃꯣꯏꯗꯤ ꯆꯥꯔꯅꯤ ꯃꯣꯏꯗꯤ ꯑꯃꯨꯛ ꯍꯨꯃꯥꯡ ꯇꯣꯛꯞꯄ ꯈꯣꯠꯄꯁꯨ ꯀꯥꯗ ꯂꯣꯏꯅ ꯐꯨꯜꯂꯕꯅꯤ
ꯎꯝ ꯃꯪꯒꯟ ꯃꯪꯒꯟ ꯑꯃꯨꯛ ꯇꯤꯡꯉꯝꯕꯅꯦ ꯃꯪꯒꯟꯒꯤ ꯑꯃꯨꯛ ꯍꯥꯏꯔꯛꯑꯦ ꯍꯌꯦꯡ ꯃꯪꯒꯟ ꯉꯁꯤ ꯃꯪꯒꯟ ꯄꯤꯕꯤꯌꯨ ꯍꯥꯏꯕ ꯃꯪꯒꯟ ꯑꯇꯥꯎꯕꯗꯣ ꯃꯣꯏ ꯗꯨꯀꯥꯟꯁꯤꯡꯒꯤ ꯑꯗꯨꯗꯒꯤ ꯃꯪꯒꯟ ꯑꯇꯥꯎꯕ ꯑꯝꯇ ꯂꯩꯇ꯭ꯔꯦꯅ ꯈꯣꯏꯗꯥꯅ ꯁꯣꯔꯣꯛ ꯊꯣꯛ ꯄꯗ ꯃꯪꯒꯟꯗꯣ ꯀꯤꯂꯣ ꯑꯍꯨꯝꯅ ꯃꯉꯥꯔ ꯈꯪꯗꯦ ꯃꯥꯜꯂꯔꯛ ꯑꯩꯁꯦ ꯍꯧꯖꯤꯛꯗ ꯇꯤꯡꯗꯉꯥꯏꯅꯦꯡ ꯍꯌꯦꯡ ꯇꯥꯎꯔꯒꯦꯅ ꯊꯕꯛꯄꯨꯗꯤ ꯉꯁꯤꯒꯤꯗꯤ ꯂꯣꯏꯁꯤꯟꯈ꯭ꯔꯦ ꯃꯃꯥꯂꯣꯝꯗꯣ ꯀꯣꯏꯗꯥꯜ ꯆ ꯄꯤꯔ ꯎꯔꯦ
ꯐꯔꯦ ꯐꯔꯦ
ꯎꯝ ꯑꯩꯅ ꯑꯩ ꯄꯀꯨꯝ ꯃꯇꯇꯥ ꯃꯌꯥꯝꯁꯦ ꯂꯣꯏꯁꯤꯜꯂꯝꯃꯒꯦ ꯊꯕꯛꯁꯦ ꯌꯥꯝ ꯌꯥꯝꯃꯦꯅ ꯑꯗꯨꯗꯒꯤ ꯃꯥ ꯆꯠꯄꯤꯔꯨꯔꯨꯔꯒꯦꯅ ꯆꯠꯂꯦ ꯊꯕꯛꯁ ꯌꯥꯝ ꯌꯥꯝꯃꯤꯅ ꯑꯩꯈꯣꯏꯒꯤꯗꯤ
ꯑꯩꯈꯣꯏꯅꯨꯛ ꯊꯕꯛꯁꯦ ꯍꯥꯡꯃꯟ ꯑꯗꯨꯨꯝꯁꯦ ꯆꯥ ꯊꯣꯛꯑꯅꯤ ꯑꯗꯨ ꯑꯗꯨꯝ ꯄꯣꯊꯥꯅꯒꯅꯤ
ꯑꯗꯨꯅꯤ ꯉꯁꯤꯗꯤ ꯊꯕꯛꯁꯦ ꯉꯟꯅ ꯂꯣꯏꯕꯒꯤ ꯑꯃꯈꯛ ꯍꯥꯏꯕ ꯍꯥꯏꯅꯔꯔꯣꯏ
ꯍ ꯇꯦꯡꯅ ꯂꯣꯏ ꯍꯥꯏꯗꯤ ꯑꯗꯨꯝ ꯆꯥꯛ ꯊꯣꯛꯑꯣ ꯑꯗꯨꯗꯨꯒ ꯉꯟꯅ ꯇꯨꯝꯅꯕ ꯇꯧꯔꯣ
ꯎꯝ
ꯃꯣꯏ ꯃꯅꯤꯡ ꯄꯩꯁꯥꯗꯤ ꯍꯌꯦꯡ ꯄꯤꯒꯦ ꯍꯥꯏꯔꯣꯑꯣ
ꯍꯌꯦꯡ ꯍꯥꯏꯕꯅꯤ ꯃꯥꯗꯣ ꯑꯗꯨ ꯍꯌꯦꯡꯅ ꯑꯃꯨꯛ ꯀꯔꯤ ꯈꯨꯝꯃꯛꯀꯗꯣꯏꯅꯣ ꯈꯪꯗꯦ
ꯑꯩꯅ ꯅꯥꯕ ꯅꯠꯇ꯭ꯔꯒꯅ ꯀꯛꯆꯤꯡ ꯈꯨꯅꯧ ꯆꯠꯄ ꯑꯗꯨꯃꯥꯏꯅ ꯈꯔ ꯂꯩꯔꯝꯃꯦ
ꯎꯝ ꯑꯟꯅ ꯀꯩꯅꯣꯝꯇ ꯍꯪꯒꯦꯅꯍꯦꯛ ꯁꯥꯔꯃꯒꯤꯗꯣ ꯃꯥꯒꯤ ꯑꯩꯈꯣꯏꯒꯤ ꯌꯨ ꯄꯤ ꯑꯥꯏ ꯅꯝꯕꯔ ꯑꯃ ꯍꯥꯞꯄꯗꯣ ꯑꯗꯨꯒꯤꯗꯣ ꯃꯥꯒꯤꯗꯤ ꯑꯗꯨꯗꯨꯁꯨ ꯍꯥꯞꯇ꯭ꯔꯤ ꯍꯥꯏꯕ ꯀꯩꯅꯣꯝꯃ ꯍꯥꯏꯅꯦ
ꯌꯥꯈꯤꯔꯣꯏꯌꯦ ꯈꯔ ꯂꯩꯔꯒ ꯍꯥꯞꯀꯗꯣꯏꯅꯤ ꯈꯨꯗꯛꯇ ꯍꯥꯄꯄꯤ
ꯑꯣ ꯑꯣ ꯑꯩꯅ ꯈꯪꯗꯕꯒꯤ ꯑꯗꯨꯗꯤ ꯑꯩ ꯍꯣꯔꯦꯟ ꯃꯣꯟꯗ ꯍꯪꯉꯒ ꯍꯥꯏꯕꯤꯔꯛꯀꯗꯦ ꯍꯥꯏ
ꯑꯗꯨ ꯃꯥꯅ ꯑꯗꯨꯝ ꯆꯦꯛ ꯇꯧ ꯍꯥꯏꯌ ꯉꯁꯥꯏꯒꯤ ꯄꯦꯃꯦꯟ ꯀꯩꯀꯩ ꯊꯥꯕ ꯃꯐꯝꯗꯨꯗꯅꯦ ꯆꯪꯉ ꯆꯪꯉꯒꯅꯦ ꯍꯥꯞꯄ ꯌꯥꯔꯀꯥꯟꯗ ꯑꯗꯨꯝ ꯊꯣꯛꯂꯛꯀꯅꯦꯕ ꯍꯥꯞꯄ ꯌꯥꯗ꯭ꯔꯗꯤ ꯑꯗꯨꯝ ꯕ꯭ꯔꯦꯗ ꯇꯧꯔꯒ ꯌꯥꯗ꯭ꯔꯤ ꯍꯥꯏꯅ ꯊꯣꯛꯄꯅꯦꯕ ꯅꯕꯥꯅꯤꯉꯁꯤ ꯁꯤꯗꯤ ꯋꯥꯔꯤ ꯁꯥꯟꯅꯗ꯭ꯔꯕ ꯀꯃꯥꯏꯅ ꯇꯧꯒꯦ ꯀꯌꯥꯔꯛ ꯁꯥꯔꯕ
ꯋꯥꯔꯤ ꯑꯩꯈꯣꯏ ꯑꯩꯅ ꯑꯅꯤꯔꯛꯀꯨꯝꯕ ꯇꯧꯔꯨꯕ ꯃꯥꯜꯂꯦ ꯑꯅꯤ ꯑꯍꯨꯝꯒꯨꯝꯕ ꯑꯗꯒꯤ ꯃꯥꯅꯁꯨ ꯇꯧꯔꯛꯑꯦ ꯑꯗꯨꯝ ꯆꯞ ꯃꯅꯅ ꯑꯗꯨꯃꯥꯏꯅ ꯇꯧꯔꯒ ꯁꯥꯔꯦ ꯃꯥꯗꯣ ꯃꯥꯁꯨ ꯄꯩꯁꯥ ꯈꯔ ꯂꯧꯈꯠꯄ ꯈꯣꯠꯄ ꯆꯠꯄꯗꯣ ꯌꯅꯨꯡꯗ ꯑꯣꯏꯔꯝꯒꯦ ꯑꯗꯨꯒꯤ ꯆꯠꯂꯨꯕꯤ ꯈꯣꯠꯂꯨꯒꯅ ꯑꯂꯥꯝꯕ ꯂꯩꯅꯤꯕ꯫
ꯍꯣꯏ ꯌꯦꯡꯉꯣ ꯇꯧꯕ ꯌꯥꯔꯤ ꯀꯥꯟꯗ ꯈꯔ ꯇꯧꯔꫭ ꯑꯗꯨꯝ ꯀꯩꯁꯨ ꯀꯨꯏꯅ ꯁꯅ ꯆꯠꯀꯗꯕ ꯊꯕꯛꯄꯨꯗꯤ ꯅꯠꯇꯦꯕꯀꯣ꯫
ꯎꯝ꯫
ꯑꯗꯨꯅꯤ ꯈꯪꯗ‌ꯦ꯫ ꯇꯧꯔꯤꯁꯤ ꯅꯪꯃꯨꯞꯀꯤ꯫ ꯊꯦ꯫
ꯃꯔꯨꯞꯁ‌ꯦ ꯇꯥꯡ ꯇꯔꯥ꯫ ꯍꯌꯦꯡ ꯅꯠꯇ꯭ꯔꯣ ꯉꯁꯤꯔꯣ꯫
ꯁꯤ ꯇꯥꯡꯃꯄꯟꯅ‌ꯦ꯫
ꯇꯥꯡ ꯃꯥꯄꯜꯅꯤ ꯇꯥꯡ ꯇꯔꯥꯒꯤ ꯃꯔꯨꯞꯅꯤ꯫ ꯍꯌꯦꯡꯗꯤ ꯍꯥꯏꯔꯛꯑꯅꯤ ꯑꯗꯣ ꯈꯤꯇꯪ ꯅꯣꯡꯅꯤꯅꯤ ꯆꯣꯟꯗꯕꯕꯨꯗꯤ ꯌꯥꯕꯅꯤ꯫ ꯑꯗꯨꯒꯤꯕꯨꯗꯤ ꯀꯣꯟꯅꯔꯅꯤꯅꯦ ꯇꯥꯔꯤꯛ ꯀꯨꯟꯒꯤꯁꯤꯅꯦ ꯑꯩꯅ ꯃꯊꯥ ꯁꯥꯗꯣꯏꯁꯦ ꯑꯃꫭꯛ꯫
ꯀꯨꯟꯒꯤꯅ ꯀꯌꯥ ꯄꯤꯗꯣꯏꯕ꯫
ꯀꯨꯟꯒꯤꯗꯤ꯫ ꯃꯉꯥ ꯃꯉꯥ ꯑꯅꯤꯗꯨꯝ ꯂꯩꯔꯦ ꯑꯗꯩ ꯇꯔꯥ ꯑꯃꯒ ꯇꫭꯟꯏꯇꯤ꯫
ꯌꯥꯃ‌ꯦ ꯍꯦ ꯅꯪꯒꯤ꯫
ꯎꯝ ꯎꯝ꯫
ꯍꯣꯏ ꯑꯗꯨ ꯃꯔꯛꯇ ꯃꯣꯏ ꯄꯤꯅꯉꯥꯏ꯫ ꯇꯧꯕ꯭ꯔꯥ ꯌꯦꯡꯉꯣ ꯍꯥꯏꯐꯦꯠ ꯃꯅꯤꯡꯒꯤꯁꯨ ꯍꯥꯏꯐꯦꯠ ꯍꯪꯅꯔꯒ꯫
ꯑꯗꯨꯅꯤ ꯑꯩꯁꯨ ꯑꯁꯤꯗꯅꯤ ꯑꯦꯝ ꯇꯧꯔꯒ ꯂꯩꯔꯤꯁꯦ ꯁꯥ ꯈꯥꯏꯗꯣꯔꯤꯕ꯭ꯔꯥ ꯈꯪꯗꯦ ꯑꯃꯨꯛ꯫
ꯃꯊꯪ ꯊꯥꯗꯗꯤ ꯑꯃꯨꯛ ꯐꯪꯉꯦ ꯍꯥꯏ꯫ ꯅꯪꯒꯤ꯫
ꯃꯊꯪꯗꯤ ꯃꯊꯪ ꯑꯣꯏꯗꯣꯏꯕ꯫ ꯑꯗ ꯍꯟꯗꯛ ꯍꯟꯗꯛ ꯀꯨꯟꯒ ꯍꯨꯝꯗꯣꯏ ꯆꯟꯕ ꯑꯣꯏꯗꯣꯏꯅꯦꯕꯀꯣ꯫ ꯀꯨꯟꯃꯔꯤ ꯁꯨꯕꯗ ꯑꯈꯣꯏ ꯁꯥꯟꯅꯒꯤ꯫ ꯐꯪꯒꯅꯤꯗꯅ ꯑꯗꯨꯒ ꯀꯨꯟꯒ ꯃꯉꯥ ꯁꯨꯕꯗ ꯐꯪꯗꫭꯏꯕ ꯑꯩꯅ꯫
ꯄꯩꯁꯥ ꯀ꯭ꯌꯥꯒ꯭ꯔꯥꯅꫭ꯫ ꯈꯣꯒꯠꯂꯒꯦ ꯍꯧꯖꯤꯛꯇꯤ ꯃꯃꯥꯡꯗ ꯆꯠꯄꯩꯗꯤ꯫
ꯀꯌꯥ ꯌꯧꯒ꯭ꯔꯕꯅꯣ ꯈꯪꯗꯦꯗ ꯃꯤ ꯀꯨꯟꯒ ꯅꯤꯄꯥꯟ ꯈꯛꯇꯅꯤꯗ ꯄꯩꯁꯥꯕꯨꯗꯤ ꯌꯥꯝ ꯆꯥꯎꯕ ꯅꯠꯇꯦꯗ ꯃꯥꯏꯗꯣ ꯂꯤꯁꯤꯡ ꯑꯍꯨꯝ ꯑꯍꯨꯝ ꯈꯛ ꯍꯨꯟꯕ ꯄꯣꯠꯅꯦꯕ꯫
ꯅꯠꯇꯦ꯫ ꯗ ꯑꯩꯅ ꯍꯥꯏꯕꯗꯤ ꯃꯃꯥꯡꯒꯤꯗꯤ ꯀꯩ ꯀꯌꯥ ꯈꯣꯝꯒꯠꯂꯤꯒꯦ ꯍꯥꯏꯕꯅꯤꯅ꯫
ꯃꯃꯥꯡꯒꯩꯗꯤ ꯈꯣꯝꯅꯤꯡꯉꯥꯏ ꯌꯥꯎꯗ꯭ꯔꯦ꯫ ꯗ꯫ ꯄꯨꯂꯞꯅ꯫ ꯑꯈꫭꯏ ꯗꯥꯒ ꯏꯕꯥꯅꯤ ꯄꯨꯂꯞ ꯊꯥꯖꯤꯜꯂꯛꯀꯥꯟꯗ ꯑꯈꯣꯏ ꯗꯥꯒꯤ ꯆꯥꯇ꯭ꯔꯦꯠ ꯑꯃ꯫ ꯑꯩꯒꯤ ꯈꫭꯏꯗꯥꯒꯤ ꯆꯥꯇ꯭ꯔꯨꯛ ꯆꯥꯇ꯭ꯔꯦꯠ ꯑꯩꯒꯤ ꯆꯥꯇ꯭ꯔꯦꯠ ꯑꯃ ꯑꯣꯏꯗꯥꯏꯕ ꯑꯣ ꯑꯃꯒ ꯆꯥꯝꯃꯔꯤꯒꯨꯝꯕ ꯑꯗꯨꯃꯥꯏꯅ꯫ ꯑꯩꯒꯤ ꯆꯥꯇ꯭ꯔ‌ꯦꯠꯇꯨꯗꯤ ꯂ‌ꯦꯞꯄꯒ ꯂꯩꯒꯔ‌ꯦ꯫ ꯑꯥ꯫
ꯃꯥꯒꯤꯁꯨ ꯄꯩꯁꯥ ꯊꯥꯗꯕ꯭ꯔꯕ꯫
ꯍꯣꯏ
ꯀꯥꯏꯗꯦ ꯄꯩꯁꯥꯅ ꯃꯥꯗꯦ
ꯃꯥꯗꯣ ꯑꯍꯣ ꯀꯩꯅꯣ ꯑꯩꯈꯣꯏꯒꯤ ꯈꯪꯅꯕ ꯑꯉꯥꯡ ꯑꯃ ꯂꯩꯌꯦ ꯑꯗꯒꯤ ꯂꯧꯔꯒ ꯏꯁꯥꯗꯣ ꯑꯩꯈꯣꯏꯒꯤ ꯃꯣꯏꯒꯤ ꯃꯔꯨꯞ ꯑꯃ ꯐꯪꯕ ꯑꯗꯨꯒꯤ ꯐꯪꯕꯗꯨꯗ ꯁꯤꯖꯤꯟꯅꯧꯅꯦ ꯍꯥꯏꯕꯒꯤ ꯁꯤꯖꯤꯟꯅꯕꯅꯤꯗ ꯑꯗꯨꯩꯗ ꯃꯣꯏꯒꯤꯁꯨ ꯁꯁꯤꯡꯗꯣꯏꯒ ꯀꯥꯞꯄꯤꯗꯣꯏꯅꯤꯅ ꯑꯗꯨꯃꯥꯏꯅ ꯈꯔ ꯊꯥꯗꯍꯧꯔꯒꯗꯤ ꯑꯗꯩ ꯂꯥꯛꯄꯗꯨꯅ ꯈꯔꯒ ꯍꯨꯟꯈꯤ ꯌꯥꯏꯗꯅ ꯑꯗꯨꯒꯤ ꯇꯧꯕꯒꯤ ꯇꯧꯕꯅꯦ ꯑꯗꯨ ꯑꯌꯥꯝꯕ ꯂꯣꯏꯁꯤꯜꯂꯄ ꯀꯀꯗꯧꯔꯦꯗ ꯊꯥꯗꯕꯗꯣ ꯃꯤꯒꯤꯅ ꯄꯤꯕ ꯉꯝꯍꯧꯔꯗꯕꯗ ꯉꯥꯏꯔꯦ
ꯆꯇ ꯑꯣꯏ ꯄꯩꯁꯥ ꯑꯃ ꯌꯥꯝꯃꯤꯅ ꯀꯩꯅꯣ ꯄꯩꯁꯥ ꯀꯌꯥ ꯈꯔ ꯂꯩꯅ ꯑꯗꯨꯗ
ꯂꯤꯁꯤꯡ ꯍꯨꯝꯐꯨꯇꯔꯥ
ꯎꯝ ꯑꯗꯨꯒꯤ ꯄꯨꯂꯞ ꯁꯦꯂꯦꯛꯛꯇꯧ ꯑꯃꯨꯛ ꯁꯤꯉꯠꯈꯤꯗꯣꯏꯅꯦ
ꯎꯝ ꯁꯤꯁꯤꯡꯒꯗꯅꯦ
ꯑꯗꯨ ꯗꯤ ꯂꯩꯔꯕꯣ ꯀꯃꯥꯏꯅ ꯇꯧꯒꯦ
ꯍꯧꯖꯤꯛꯀꯤ ꯑꯣꯏꯅꯗꯤ ꯂꯩꯇ꯭ꯔꯤꯗ ꯂꯩꯇ꯭ꯔꯦ ꯍꯥꯏꯕꯗꯤ ꯌꯨꯝꯁꯤꯁꯨ ꯁꯦꯝꯒꯠꯂꯛꯏꯕꯅꯤꯅ ꯄꯩꯁꯥꯗꯨ ꯆꯪꯕꯒꯤ ꯆꯪꯕꯒꯤ ꯂꯣꯏ ꯈꯝꯕ ꯅꯥꯏꯕ ꯅꯠꯇꯕꯅꯤꯅ
ꯃꯣꯏꯁꯨꯦ ꯃꯔꯨꯞ ꯅꯨꯡꯞ ꯌꯥꯎꯕ ꯈꯣꯠꯄ ꯇꯧꯕꯗꯣ ꯑꯗꯨꯗ ꯐꯪꯉꯀꯥꯟꯗ ꯈꯔ ꯁꯦꯝꯦꯡꯗꯣꯛ ꯁꯦꯝꯦꯡꯖꯤꯟ ꯇꯧꯅꯔꯅꯤ ꯏꯟꯇꯔꯦꯁ ꯈꯥ ꯈ ꯄꯤꯊꯣꯛꯑꯒ ꯁꯦꯟꯗꯣꯏ ꯀꯀꯥ ꯄꯤꯊꯣꯛꯑꯒ ꯃꯇꯝ ꯈꯔꯗꯤ ꯂꯩꯇ꯭ꯔ ꯌꯥꯈꯤꯔꯣꯏꯕ
ꯃꯣꯏꯅ ꯑꯃꯨꯛ ꯃꯣꯏꯅ ꯃꯣꯏꯅ ꯄꯤꯔꯛꯄꯅ ꯀꯌꯥꯒꯤ ꯄꯔ ꯀꯌꯥꯗ ꯄꯤꯔꯛꯏꯕ
ꯑꯗꯨꯗꯤ ꯑꯩꯗꯤ ꯈꯪꯗꯌꯦ ꯑꯩꯗꯤ ꯑꯗꯨꯗꯤ ꯍꯪꯗ꯭ꯔꯦꯕ
ꯅꯣꯏ ꯊꯥꯗꯔꯤꯁꯤꯅ ꯀꯌꯥꯅ ꯊꯥꯗꯔꯤꯕ ꯑꯗꯨꯒ
ꯑꯩꯈꯣꯏꯅ ꯊꯥꯗꯔꯤꯁꯤꯗꯤ ꯑꯩꯈꯣꯏꯅ ꯂꯤꯁꯤꯡ ꯇꯔꯥ ꯊꯥꯗꯔꯦ ꯈꯜꯂꯁꯤꯀꯣ ꯅꯣꯡꯃꯒꯤ ꯆꯥꯝꯃ ꯆꯥꯝꯃ ꯑꯩꯈꯣꯏꯅ ꯑꯗꯨꯃꯥꯏꯅ ꯂꯧꯈꯠꯂꯤꯗꯅꯀꯣ ꯑꯗꯣ ꯊꯥ ꯃꯔꯤ ꯆꯪꯅ ꯂꯧꯈꯠꯇꯣꯏꯅꯦꯕ ꯑꯗꯨꯗꯤ ꯃꯣꯏ ꯐꯥꯏꯚ ꯄꯥꯔꯁꯦꯟꯒꯨꯝꯕꯗꯤ ꯑꯣꯏꯔꯦ ꯅꯨꯃꯤꯠ ꯆꯥꯝꯃꯒ ꯀꯨꯟꯒꯅꯤꯅꯦꯕ ꯑꯩꯈꯣꯏꯅ ꯂꯧꯈꯠꯇꯣꯏꯁꯦ ꯆꯥꯝꯃ ꯆꯥꯝꯃꯁꯦ ꯂꯤꯁꯤꯡ ꯑꯅꯤ ꯍꯥꯞꯄ ꯍꯥꯏꯇꯥꯔꯦ ꯊꯥ ꯃꯔꯤꯗ ꯊꯥ ꯑꯃꯒꯤ ꯂꯤꯁꯤꯡ ꯊꯥ ꯑꯃꯒꯤ ꯆꯥꯝꯃꯉꯥ ꯆꯥꯝꯃꯉꯥ ꯂꯤꯁꯤꯡ ꯇꯔꯥꯅ ꯑꯗꯨꯕꯨꯗꯤ ꯆꯠꯊꯣꯛ ꯆꯠꯁꯤꯟ ꯀꯔꯤ ꯀꯔꯥ ꯀꯩꯀꯥ ꯑꯗꯨꯝ ꯃꯅ ꯇꯧꯔꯨꯔꯒꯗꯤꯅꯦ
ꯎꯝ
ꯀꯩꯁꯨ ꯌꯥꯝ ꯀꯟꯅ ꯌꯥꯝꯕ ꯄꯣꯠ ꯅꯠꯇꯦꯗ
ꯍꯣꯏ ꯍꯣꯏ ꯊꯝꯃꯦ ꯊꯝꯃꯦ
ꯍꯣꯏ ꯍꯣꯏ ꯑꯩ ꯊꯝꯃꯒꯦ ꯊꯝꯃꯒꯦ ꯎꯝ ꯎꯝ